ꯍꯜꯂꯣꯜꯂꯣ
ꯏꯃꯥ ꯏꯃꯥ ꯏꯃꯥ
ꯀꯩ ꯇꯧꯔꯕ
ꯏꯁꯤꯡꯗ ꯇꯨꯗꯣꯏ ꯇꯧꯔꯝꯃꯦ ꯏꯁꯤꯡꯗ ꯏꯁꯤꯡꯗ ꯇꯨꯗꯣꯏ ꯇꯧꯔꯝꯃꯦ ꯑꯗꯨꯏꯅꯤ ꯑꯩꯅ ꯍꯧꯖꯤꯛ ꯏꯃꯥ ꯇꯧꯔꯛꯏꯗꯣ ꯈꯪꯉꯨꯔꯦꯀꯣ
ꯄꯥꯟꯗꯣ ꯑꯗꯨꯗꯣ ꯌꯥꯝ ꯃꯣꯠꯈꯤꯕꯅꯦ ꯉꯁꯥꯏ ꯆꯠꯂꯝꯗꯥꯏꯒꯤ ꯀꯩꯅꯣ ꯇꯧꯕ ꯈꯔ ꯎꯝ ꯑꯗꯩꯗꯤ ꯀꯩꯅꯣꯒꯤ ꯏꯁꯤꯡꯗꯣ ꯌꯥꯗꯕꯩ ꯈꯔ ꯌꯥꯝ ꯇꯧꯈꯤꯕꯅꯦ
ꯇꯤ ꯅꯣꯏ ꯈꯔ ꯂꯦꯕꯦꯜ ꯃꯥꯟꯗꯕ ꯃꯥꯜꯂꯦ ꯁ꯭ꯋꯥꯏꯁꯦ ꯏꯁꯤꯡ ꯇꯨꯡꯉꯒ ꯂꯩ ꯍꯥꯏꯕ ꯃꯄꯥ ꯑꯃ ꯏꯁꯤꯡ ꯆ‌ꯔ‌ꯣꯛ ꯆꯔꯣꯛ ꯂꯥꯎ ꯂꯩꯔꯝ ꯈꯪꯉꯨꯔꯦꯀꯣ ꯑꯩ ꯅꯪ ꯁꯤ ꯑꯦꯛꯖꯥꯝ ꯀꯃꯥꯏꯅ ꯇꯧꯔꯝꯃꯒꯦ
ꯑꯩꯁꯦ ꯑꯦꯛꯖꯥꯝꯁꯦ ꯉꯁꯤꯗꯤ ꯑꯗꯨꯝ ꯅꯨꯡꯉꯥꯏꯔꯝ ꯃꯦꯑ ꯍꯥꯏꯗꯤ ꯉꯁꯤꯗꯤ ꯆꯨꯁꯅ ꯑꯣꯏꯑꯦꯕ ꯑꯩꯈꯣꯏꯒꯤ ꯑꯦꯛꯖꯥꯝꯗꯣ ꯆꯨꯁꯀꯤ ꯑꯣꯏꯅ ꯑꯗꯣ ꯆꯨꯁꯅꯤꯅ ꯑꯗꯨꯝ ꯈꯔ ꯈꯪꯗꯕꯁꯨ ꯍꯥꯏꯅꯔꯦ ꯑꯗꯩꯗꯤ ꯑꯗꯨꯝ ꯄꯪꯇꯧ ꯇꯧꯔꯝꯃꯦꯗ ꯈꯔ ꯍꯥꯏꯗꯤ ꯑꯗꯨꯝ ꯏꯔꯝꯃꯦꯕ ꯑꯗꯣ ꯉꯁꯤꯒꯤꯗꯨꯗꯤ
ꯑꯣ
ꯑꯩꯈꯣꯏꯁꯨꯦ ꯑꯗꯨꯝ ꯄꯨꯡꯇꯧ ꯇꯧꯁꯤꯜꯂꯝꯃꯦ ꯑꯩꯗꯤ ꯑꯍꯥꯟꯕꯗ ꯑꯝꯇ ꯈꯪꯍꯧ ꯈꯪ ꯀꯗꯧ ꯃꯥꯜꯂꯨꯗ꯭ꯔꯦ ꯑꯗꯩ ꯀꯣꯏꯁꯟꯗꯣ ꯁꯨꯝ ꯍꯥꯡꯒꯠꯂꯒ ꯃꯌꯥꯏ ꯋꯥꯏꯗꯩ ꯈꯔ ꯈꯔ ꯈꯪꯕ ꯍꯧꯔꯛꯑꯦ ꯃꯀꯣꯛ ꯋꯥꯏꯗꯣ ꯑꯝꯇ ꯈꯪꯗꯕ ꯑꯗꯣ ꯃꯤꯉꯣꯟꯗꯒꯤ ꯂꯣꯏꯅ ꯁꯤꯜꯂꯒ ꯊꯝꯃꯝꯃꯦ ꯑꯩꯅ
ꯇꯧꯕꯨ ꯇꯧꯔꯝꯃꯗꯤ ꯌꯥꯏꯔꯦꯗ ꯑꯗꯣ ꯑꯩꯈꯣꯏꯗꯤ ꯅꯍꯥꯟ ꯑꯩꯈꯣꯏ ꯅꯍꯥꯟ ꯑꯩꯈꯣꯏꯒꯤ ꯁ꯭ꯌꯝꯒꯤ ꯍꯧꯖꯤꯛꯀꯤ ꯂꯥꯁ ꯏꯁꯇꯦꯖꯀꯤꯗꯣ ꯑꯗꯨꯏꯗꯣ ꯌꯥꯏ ꯑꯗꯨꯗꯤ ꯍꯪꯉꯛꯀꯅꯤꯗꯨ ꯄꯥꯎ ꯀꯣꯟ ꯍꯥꯏꯌꯦꯕ ꯍꯥꯏꯕꯅꯦꯕ ꯑꯗꯨ ꯄꯥꯏꯌꯦꯕ ꯑꯗꯨ ꯄꯥꯕꯗꯣ ꯗꯨꯝ ꯇꯪꯈꯥꯏ ꯍꯦꯟꯅ ꯌꯥꯎꯔꯛꯑꯦꯕꯀꯣ ꯑꯗꯨꯒ ꯃꯣꯏꯅ ꯀꯣꯏꯁꯟꯁꯦ ꯈꯔ ꯇꯨꯋꯤꯁ ꯇꯧꯔꯒ ꯇꯧꯕꯤꯗꯣ ꯑꯗꯨꯃꯥꯏꯅꯗꯤ ꯈꯔ ꯇꯧꯔꯛꯑꯦ ꯑꯗꯨꯏꯁꯨ ꯑꯌꯥꯝꯕꯅ ꯌꯥꯎꯔꯛꯑꯦ ꯑꯗꯨꯅ ꯏꯁꯥꯅꯁꯨ ꯈꯔ ꯈꯪꯕꯁꯨ ꯌꯥꯎꯔꯦ ꯑꯗꯩ ꯃꯤꯉꯣꯟꯗꯩ ꯁꯤꯟꯕꯁꯨ ꯈꯔ ꯌꯥꯎꯔꯦ ꯑꯗꯩ ꯑꯩꯈꯣꯏ ꯃꯈꯩ ꯑꯗꯨꯝ ꯇꯅꯥ ꯇꯅꯥꯅ ꯆꯨꯝꯃꯤ ꯂꯥꯜꯂꯤ ꯌꯥꯝ ꯅꯨꯡꯉꯥꯢꯅ ꯏꯔꯝꯃꯦ ꯑꯩꯁꯨ
ꯑꯣ ꯑꯩꯈꯣꯏ ꯑꯩꯈꯣꯏꯗ ꯀꯪꯕꯨ ꯀꯩꯝ ꯍꯥꯏꯗꯕ ꯀꯩꯝ ꯍꯥꯏꯗꯦ ꯑꯩꯈꯣꯏ ꯃꯣꯏꯒꯤ ꯃꯣꯗꯨꯜ ꯃꯌꯥꯝ ꯊꯥꯒꯠꯂꯛꯄ ꯌꯥꯝꯃꯤꯗꯅ ꯑꯗꯨꯏ ꯉꯔꯥꯡ ꯍꯥꯏꯗꯤ ꯃꯃꯥꯡꯒꯤ ꯁꯤꯅꯤꯌꯔꯈꯩꯅꯒ ꯑꯗꯨꯗꯩ ꯑꯣꯏꯅ ꯄꯥꯎ ꯈꯣꯠꯂꯣꯒ ꯍꯥꯏꯌꯦꯅ ꯏꯕꯦꯝꯃ ꯑꯁ ꯄꯥꯔꯤꯅ ꯀꯥꯏ ꯄꯥꯗ꯭ꯔꯤꯅ ꯀꯥꯏ ꯃꯤꯠꯀꯥꯁꯦ ꯇ ꯁꯥ ꯁꯥ ꯂꯥꯎꯔꯒ ꯀꯤꯁꯨ ꯀꯤꯖꯈꯠꯂꯛꯑꯕ ꯁꯣꯏꯌꯝꯗ ꯑꯃꯨꯛ ꯍꯦꯛ ꯕꯦꯛ ꯆꯥꯕꯗꯨꯁꯨ ꯄꯥꯝꯗ꯭ꯔꯤꯕ
ꯍꯣꯏꯌꯦ ꯑꯗꯨꯅꯦ ꯑꯗꯩꯗꯤ ꯑꯩꯈꯣꯏꯗꯤꯅꯦ ꯀꯩꯅꯣꯁꯨ ꯇꯧꯋꯤꯗꯣ ꯑ ꯍꯧꯖꯤꯛꯇꯤ ꯋꯥꯔꯜ ꯀꯞ ꯇꯧꯅ ꯃꯇꯝꯅꯤꯅ ꯋꯥꯔꯜ ꯀꯞꯇꯨꯁꯨ ꯃꯨꯛ ꯌꯦꯡꯅꯤꯡ ꯑꯦꯛꯖꯥꯝꯁꯨ ꯑꯃꯨꯛ ꯂꯩꯕꯅꯦ ꯁꯨ ꯃꯊꯥ ꯑꯃꯨꯛ ꯁꯥ ꯌꯥꯝ ꯃꯊꯥ ꯁꯥꯢ ꯍꯥꯏꯕ
ꯃꯊꯥ ꯌꯥꯝ ꯁꯥꯏ ꯋꯥꯔꯜ ꯀꯞꯁꯨ ꯌꯦꯡꯅꯤꯡꯉꯤ ꯃꯦꯟ ꯐꯤꯠꯁꯨ ꯌꯦꯡꯅꯤꯡꯉꯤ ꯁꯨꯋꯥꯏꯗ ꯌꯣꯡꯅ ꯌꯨꯕꯤ ꯀꯣꯜꯂꯒ ꯀꯞꯄ ꯀꯥꯞꯄ ꯑꯣꯏꯔ ꯂꯩꯔꯦ
ꯃꯥꯅꯦ ꯃꯥꯅꯦ ꯑꯗꯨꯗ ꯂꯥꯛꯄꯗꯒꯤꯗꯤ ꯈꯣꯏꯗꯤ ꯑꯣꯐꯤꯁꯁꯨ ꯀꯥꯔꯤꯕ ꯑꯣꯐꯤꯁꯀꯤ ꯊꯕꯛ ꯑꯃꯁꯨ ꯇꯧꯏꯗꯣ ꯑꯣꯐꯤꯁ ꯁꯤꯁꯨꯨꯅꯦ ꯃꯇꯝꯁꯤ ꯍꯥꯏꯗꯤ ꯍꯟꯗꯛꯀꯤ ꯊꯥꯁꯤ ꯂꯣꯏꯔꯒ ꯁꯨꯇꯤ ꯊꯥꯒꯗꯧꯕ
ꯑꯗꯨꯗꯨꯅꯅꯦ ꯑꯗꯨꯏꯗꯨꯅꯅꯦ ꯅꯪꯗꯣ ꯀꯩꯅꯣ ꯇꯧꯔꯅꯦꯕ ꯀꯩ ꯍꯥꯏꯈ꯭ꯔꯦ ꯑꯣ ꯈꯔ ꯌꯥꯝ ꯇꯧꯍꯧꯒꯦ ꯇꯧꯕ ꯑꯗꯨꯗꯨꯒꯤꯅꯦ
ꯍꯣꯏ ꯁꯤꯗꯩꯗꯤ ꯚꯦꯀꯦꯁꯟꯗꯣ ꯊꯥꯗꯧꯔꯕꯅꯤꯅ ꯊꯥꯗ꯭ꯔꯤꯉꯩꯗ ꯇꯧꯕ ꯌꯥꯕꯃꯈꯩ ꯈꯔ ꯈꯔ ꯈꯣꯝꯖꯤꯟ ꯇꯥꯁꯤꯟꯗꯅ ꯁꯤꯟꯗꯅ ꯇꯧꯍꯧꯔꯣ ꯎꯝ
ꯎꯝ ꯍꯣꯏ ꯍꯣꯏ ꯑꯗꯨꯒꯤ ꯅꯠꯇ꯭ꯔꯗꯤ ꯑꯩꯈꯣꯏꯁꯦ ꯄꯩꯁꯥꯁꯨ ꯈꯔꯅꯦ ꯍꯥꯏꯗꯤ ꯍꯟꯗꯛꯁꯦ ꯈꯔ ꯆꯤꯜꯂꯦꯕ ꯑꯗꯨꯗꯨꯅ ꯑꯣꯐꯤꯁꯁꯦ ꯀꯥ ꯅꯠꯇ꯭ꯔꯒꯗꯤꯕ ꯑꯩꯈꯣꯏꯗꯤ ꯅꯣꯡꯃ ꯅꯣꯡꯃꯒꯤ ꯑꯣꯏꯅ ꯂꯧꯋꯦꯕ ꯄꯩꯁꯥꯁꯦ ꯑꯀꯥ ꯑꯀꯥꯕꯒꯤ ꯑꯩꯈꯣꯏꯅ ꯊꯕꯛ ꯇꯧꯔꯤ ꯃꯁꯤꯡꯗꯨꯒꯤ ꯑꯣꯏꯅ ꯑꯗꯨꯏꯗꯨꯅ ꯑꯗꯨꯃꯥꯏꯅ ꯑꯣꯏꯅ ꯇꯧꯒꯦ ꯇꯧꯕꯅꯦ ꯑꯗꯣ ꯅꯪꯗꯤ ꯍꯧꯖꯤꯛꯀꯥꯟꯁꯤ ꯀꯩ ꯀꯩ ꯍꯣꯠꯅꯔꯤꯒꯦ
ꯑꯩꯁꯤꯁꯨꯅꯦ ꯑꯦꯛꯖꯥꯝꯗꯨ ꯇꯧꯕ ꯑꯩꯁꯤꯅ ꯅꯍꯥꯟ ꯊꯕꯛ ꯑꯃꯒꯤꯅꯦꯗꯗꯤ ꯍꯥꯏꯅꯔꯨꯕꯅꯦ ꯑꯗꯨ ꯃꯣꯏꯗꯨꯁꯨ ꯅꯣꯏ ꯅꯣꯏꯗꯨꯒ ꯆꯞ ꯃꯥꯟꯅꯅ ꯍꯥꯏꯗꯤ ꯅꯣꯡꯃꯒꯤ ꯄꯨꯡ ꯁꯨꯛꯇ ꯄꯩꯁꯥ ꯁꯨꯛꯁꯕꯤꯗꯣ ꯑꯣꯏꯌꯦꯕꯀꯣ ꯑꯩꯅ ꯑꯩ ꯊꯕꯛꯇꯣ ꯌꯥꯝ ꯁꯨꯖꯔꯒ ꯊꯕꯛ ꯄꯩꯁꯥꯗꯨ ꯌꯥꯝ ꯐꯪꯖꯔꯦ ꯑꯗꯨꯅ ꯑꯩꯖꯨ ꯇꯧꯅꯕꯅ ꯍꯥꯏꯗꯤ ꯍꯥꯏꯔꯝꯃꯤ ꯑꯦꯛꯖꯥꯝꯁꯤꯒꯅꯦ ꯈꯣꯏꯌꯧꯅꯁꯤꯗ ꯊꯕꯛꯁꯦ ꯃꯇꯝ ꯐꯪꯗꯕꯩꯕ
ꯍꯣꯏ ꯍꯣꯏ ꯅꯪꯒꯤꯗꯣ ꯑꯗꯨꯁꯨ ꯀꯣꯛ ꯌꯦꯡꯉꯣ ꯍꯥꯏꯗꯤ ꯅꯪꯅ ꯑꯁꯪꯕ ꯃꯇꯝꯗ ꯇꯧꯕ ꯑꯩ ꯈꯥꯏꯗꯣꯛꯑꯣ ꯑꯗꯩ ꯅ ꯑꯃꯨꯛ ꯇꯦꯟꯁꯟꯁꯨ ꯌꯥꯝ ꯂꯩꯁꯟ ꯃꯔꯨꯅꯦ ꯑꯗꯨꯅ ꯑꯦꯛꯖꯥꯝꯁꯨ ꯁꯣꯏꯗꯅꯕ ꯑꯗꯩ ꯅꯪꯒꯤ ꯊꯕꯛ ꯑꯃ ꯇꯧꯕꯗꯨꯁꯨ ꯑꯗꯨꯝ ꯃꯇꯝ ꯌꯥꯀꯥꯟꯗ ꯇꯧꯅꯕ ꯍꯦꯛ ꯇꯧꯔꯣ ꯍꯥꯏꯗꯤ ꯑꯗꯨꯁꯨ ꯑꯗꯨꯝ ꯀꯥꯟꯅꯗꯕ ꯄꯣꯠ ꯅꯠꯇꯕꯅꯤꯅ
ꯃꯥꯅꯦ ꯃꯥꯅꯦ ꯀꯥꯟꯅꯕꯩ ꯀꯥꯟꯅꯕ ꯉꯥꯛꯇꯅꯦ ꯑꯗꯨꯅ ꯀꯔꯝꯕ ꯇꯧꯗꯣꯏꯅꯣꯅ ꯑꯃꯁꯨ ꯍꯨꯟꯗꯣꯛ ꯌꯥꯗꯦ ꯑꯃꯁꯨ ꯍꯨꯟꯗꯣꯛ ꯌꯥꯗꯦꯗꯣ ꯑꯗꯨꯅ ꯑꯅꯤꯃꯛ ꯄꯥꯔ ꯇꯧꯔꯛꯄꯗꯨꯗꯤ ꯌꯥꯝ ꯋꯥꯔꯕ
ꯍꯣꯏ ꯍꯣꯏ ꯑꯗꯨꯕꯨ ꯅꯪ ꯉꯁꯤꯕꯨ ꯆꯥꯛ ꯏꯟꯖꯥꯟꯗꯤ ꯀꯃꯥꯏ ꯀꯃꯥꯏ ꯇꯧꯔꯒꯦ ꯀꯩ ꯀꯩ ꯆꯥꯔꯒꯦ
ꯉꯁꯤꯗꯩꯗꯤ ꯆꯥꯛ ꯄꯤꯔꯦ ꯑꯗꯨꯅ ꯑꯌꯨꯛꯇꯨ ꯆꯥꯛ ꯂꯧꯔꯒ ꯆꯥꯛꯇꯨ ꯆꯥꯊꯣꯛꯑꯒ ꯆꯠꯂꯦ ꯑꯦꯛꯖꯥꯝꯗꯣ ꯔꯥꯁꯃꯥ ꯊꯣꯡꯕ ꯑꯃꯅꯦ ꯁꯦꯕꯣꯠ ꯏꯔꯣꯟꯕ ꯑꯃꯅꯦ ꯄꯤ ꯉꯁꯤꯗꯤ ꯆꯥꯛ
ꯀꯩꯅꯣ ꯅꯣ ꯂꯥꯛꯄꯤꯔꯦ ꯍꯥꯏꯁꯤꯕꯨ ꯃꯃꯥꯡꯗ ꯄꯤꯔꯨꯗꯕ꯭ꯔꯣ ꯅꯠꯇ꯭ꯔꯒꯅ ꯅꯣꯏꯁꯦꯀꯃꯥꯏꯅ ꯇꯧꯕꯅꯣ ꯍꯥꯢꯔꯛꯑꯣ
ꯄꯤꯔꯨꯗ꯭ꯔꯦ ꯍꯞꯇꯥꯃꯨꯛ ꯆꯥꯛ ꯄꯤꯔꯨꯗ꯭ꯔꯦ ꯑꯩꯈꯣꯏ ꯀꯩꯅꯣ ꯀꯤꯌꯔ ꯇꯦꯀꯔ ꯗꯨꯃꯥꯏ ꯁꯨꯝ ꯃꯌꯨꯝꯗ ꯑꯅꯥꯕ ꯀꯩꯀꯩ ꯌꯥꯎꯕ꯭ꯔꯥ ꯈꯪꯗꯦ ꯃꯌꯨꯝ ꯆꯠꯇꯧ ꯂꯩ ꯈꯣꯠꯂꯦ ꯍꯥꯏꯕ ꯑꯗꯨꯏ ꯆꯥꯛ ꯊꯣꯡꯕꯤꯕꯩ ꯗꯨꯃꯥꯅ ꯁꯨꯇꯤ ꯊꯥꯗꯣꯛꯑꯃ ꯍꯞꯇꯥꯃꯨꯛ ꯄꯤꯔꯨꯗ꯭ꯔꯦ ꯑꯗꯣ ꯉꯁꯤ ꯑꯌꯨꯛꯇꯩ ꯄꯤꯕ ꯍꯧꯔꯦ
ꯑꯣ ꯑꯗꯨꯗꯤ ꯅꯪꯁꯦ ꯍꯣꯁꯇꯦꯜꯗꯅꯦꯕ ꯅꯪꯅ ꯂꯩꯔꯤꯁꯤ ꯅꯠꯇ꯭ꯔꯥ ꯅꯪ ꯌꯨꯝꯗ ꯂꯩꯇ꯭ꯔꯦꯕ
ꯂꯩꯇ꯭ꯔꯦ ꯍꯣꯁꯇꯦꯜꯗ ꯑꯣꯏꯅ ꯂꯩ
ꯎꯝ ꯍꯣꯁꯇꯦꯜ ꯂꯩꯕꯗꯨꯕꯨ ꯅꯨꯡꯉꯥꯏꯕ꯭ꯔꯣ ꯀꯃꯥꯏ ꯀꯃꯥꯏꯅ ꯇꯧꯒꯦ
ꯅꯨꯡꯉꯥꯏꯗ ꯍꯣꯁꯇꯦꯜꯅꯕꯨ ꯍꯦꯟ ꯅꯨꯡꯉꯥꯏꯔꯦꯗ ꯌꯨꯝꯗꯩꯗꯤ ꯌꯨꯝ ꯒꯥꯁꯦ ꯁꯨꯡꯆꯠꯄꯨꯨ ꯆꯠꯅꯤꯡꯗ꯭ꯔꯦ ꯇꯥꯔꯦ ꯁꯦꯁ
ꯍꯣꯏꯅꯦ ꯏꯃꯥꯟꯅꯕꯤ ꯃꯈꯩꯒ ꯄꯨꯜꯂꯞ ꯄꯨꯟꯁꯤꯟꯅꯔꯒ ꯂꯥꯡꯕꯨ ꯂꯥꯡꯕꯕꯨ ꯑꯣꯏꯔꯁꯨ ꯀꯩꯅꯣꯃ ꯇꯧꯕꯕꯨ ꯑꯣꯏꯔꯁꯨ ꯄꯨꯂꯞ ꯄꯨꯂꯞ ꯇꯧꯃꯤꯟꯅꯕꯗꯣ ꯑꯗꯨꯅ ꯅꯨꯡꯉꯥꯏꯕꯅꯤꯅꯦ
ꯍꯧꯖꯤꯛ ꯅꯪ ꯂꯩꯗꯨ ꯅꯣꯡꯒ ꯇꯥꯕ꯭ꯔꯣ
ꯎꯝ ꯅꯣꯡꯁꯤ ꯉꯁꯥꯏ ꯑꯌꯨꯛꯁꯤ ꯇꯥꯏꯌꯦꯕꯀꯣ ꯑꯩꯅ ꯑꯩꯈꯣꯏꯁꯨ ꯑꯦꯛꯖꯥꯝ ꯑꯃ ꯇꯧꯋꯦꯅ ꯍꯥꯏꯗ꯭ꯔꯣ ꯑꯗꯨ ꯇꯧꯕꯁꯤꯗꯅꯦ ꯉꯁꯤꯁꯤꯅ ꯑꯍꯧꯕ ꯅꯨꯃꯤꯠꯁꯨ ꯑꯣꯏꯕ ꯑꯗꯨ ꯑꯣꯏꯕꯁꯤꯗ ꯅꯣꯡꯁꯤ ꯈꯔ ꯈꯔ ꯇꯥꯔꯛꯄꯁꯤꯗ ꯕꯤꯠꯁꯤ ꯈꯔ ꯂꯩꯔꯨꯗ꯭ꯔꯦꯕ ꯍꯥꯏꯗꯤ ꯎꯝ ꯑꯦꯛꯖꯥꯝ ꯍꯧꯕ ꯅꯨꯃꯤꯠꯅꯤꯅ ꯑꯗꯨꯝ ꯐꯤꯔꯣꯟꯗꯩ ꯀꯩꯗꯩꯗꯣ ꯑꯗꯨꯝ ꯑꯔꯨꯕ ꯍꯥꯏꯗꯤ ꯁꯦꯠꯂ ꯆꯠꯅꯤꯡ ꯉꯤꯗꯅ ꯑꯗꯨ ꯅꯣꯡꯁꯨ ꯑꯃꯨꯛ ꯇꯥꯁꯤꯜꯂ ꯀꯥꯟꯗꯗꯤ ꯑꯩꯈꯣꯏ ꯂꯝꯕꯤ ꯊꯣꯛꯐꯝꯁꯤꯁꯨ ꯌꯥꯝ ꯅꯨꯡꯉꯥꯏꯇꯦꯕ ꯀꯩꯅꯣ ꯎꯝ ꯀꯔꯤ ꯂꯩꯈꯣꯝ ꯈꯔ ꯊꯣꯛꯑꯦꯕ ꯑꯗꯨꯏꯗꯨꯅ ꯑꯩꯁꯦ ꯕꯤꯠ ꯈꯔꯥ ꯂꯩꯔꯨ ꯈꯥꯡꯕꯨꯗꯤ ꯍꯥꯡꯗꯣꯛꯈ꯭ꯔꯦ ꯍꯧꯖꯤꯛꯀꯤ ꯉꯁꯥꯏ ꯑꯌꯨꯛꯇ ꯃꯥꯏꯗꯤ ꯊꯥꯛꯁꯨ ꯃꯥꯜꯂꯦ ꯅꯣꯏꯗꯤ ꯋꯦꯗꯔꯗꯣ
ꯈꯣꯏ ꯑꯁ ꯋꯦꯗꯔꯁꯤꯔꯣ ꯑꯗꯨꯝ ꯅꯣꯡꯁꯤ ꯃꯪ ꯃꯪꯂꯤ ꯃꯪꯂꯤ ꯇꯧꯔ ꯂꯩ ꯑꯗꯣ ꯉꯁꯥꯏ ꯗꯩ ꯀꯟꯅ ꯇꯥꯔꯝꯃꯦ ꯑꯗꯣ ꯍꯧꯄꯨꯗꯤ ꯍꯥꯡꯉꯦ ꯑꯗꯣ ꯍꯧꯖꯤꯛ ꯉꯥꯏꯍꯥꯛ ꯂꯩꯔꯒ ꯇꯥꯔꯛꯇꯧꯕ ꯃꯥꯜꯂꯦꯀꯣ ꯑꯩꯒꯤ ꯕ꯭ꯌꯨꯒꯤ ꯃꯃꯥꯡꯗ ꯂꯩꯔꯤꯕ ꯆꯤꯡꯁꯦ ꯅꯣꯡꯅ ꯄꯨꯡꯃꯝ ꯃꯝꯒꯔꯦ ꯃꯣꯏ ꯑꯁ꯭ꯋꯥꯏꯗ ꯇꯥꯔꯝꯃꯅꯤ ꯁꯤ ꯌꯧꯔꯛ ꯇ‌ꯣꯏꯔ ꯌꯧꯔꯛ ꯑꯣꯏꯗ꯭ꯔꯗꯤ ꯈꯪꯗꯦ ꯇꯥꯗꯤ ꯇꯥꯔꯛ ꯑꯅꯤ ꯉꯥꯏꯍꯥꯛ ꯂꯩꯔꯒ
ꯍꯧꯖꯤꯛꯁꯦ ꯅꯣꯡ ꯇꯥꯕꯁꯤꯁꯨꯅꯦ ꯄꯨꯔꯥ ꯀꯩꯅꯣꯒꯤ ꯅꯨꯡꯁꯤꯠꯀꯤ ꯇꯥꯏꯞꯇ ꯃ ꯃꯄꯥ ꯑꯝꯗꯩ ꯖ‌ꯣꯔ ꯇꯥꯕ ꯍꯧꯔꯛ ꯑꯒ ꯇꯧꯋꯦ ꯍꯥꯏꯕ ꯉꯔꯥꯡꯂ ꯉꯍꯥꯟꯂ ꯑꯃꯁꯨ ꯑꯗꯨꯃꯥꯏꯅ ꯇꯧꯋꯦꯕ ꯑꯗꯨꯗꯨꯒꯤꯅꯦ ꯑꯩꯗꯤ ꯄꯥꯎ ꯄꯥꯈꯠꯂ ꯑꯍꯥꯟꯕꯗ ꯒꯥꯔꯤ ꯑꯆꯧꯕ ꯊꯧꯖꯤꯜꯂꯛꯄꯒꯤ ꯃꯈꯣꯟ ꯃꯥꯜꯂꯨꯔꯕ ꯑꯗꯨꯗꯨꯒ ꯅꯣꯡ ꯇꯥꯕꯒꯤ ꯑꯣꯏ ꯂꯩꯔꯝꯗꯅꯥꯕ ꯇꯧꯔꯤꯖ‌ꯦ
ꯑꯣ ꯑꯗꯨꯅꯦ ꯇꯧꯔꯤ ꯅꯣꯡ ꯉꯍꯥꯛ ꯑꯃꯨꯛ ꯇꯥꯔꯝꯃꯅꯤ ꯍꯧꯖꯤꯛ ꯍꯧꯖꯤꯛ ꯉꯥꯏꯍꯥꯛꯇꯪ ꯅꯣꯡ ꯑꯗꯨꯛ ꯀꯟꯅ ꯇꯥꯔꯝꯕꯗꯣ ꯃꯤꯅꯤꯠ ꯑꯃ ꯅꯤ ꯂꯩꯔ ꯅꯨꯡꯁꯥ ꯑꯃꯨꯛ ꯒꯔ ꯃꯨꯛ ꯁꯥꯒꯠꯂꯛꯑꯦ ꯍꯥꯏꯕ ꯈꯪꯕ꯭ꯔ ꯅꯣꯡꯅ ꯅꯣꯡ ꯃꯔꯣꯜ ꯑꯃ ꯄꯨꯔꯥ ꯇꯝꯉꯝꯗꯕ ꯐꯤꯕꯝꯅꯤ ꯅꯨꯡꯁꯥ ꯑꯃꯨꯛ ꯁꯥꯅꯤ ꯅꯣꯡ ꯑꯃꯨꯛ ꯆꯨꯅꯤ ꯄꯨꯡ ꯑꯃꯅꯤꯁꯤꯗ ꯃꯣꯏ ꯃꯣꯏ ꯇꯧꯅꯤꯡ ꯇꯧꯅꯤꯡꯕ ꯗꯨꯅꯤ ꯇꯧꯔꯤꯁꯦ
ꯑꯗꯨ ꯅꯪꯁꯦ ꯅꯣꯡ ꯇꯥꯕꯒ ꯑꯗꯩꯗꯤ ꯅꯨꯡ ꯅꯨꯡꯁꯥ ꯁꯥꯕꯒ ꯀꯔꯝꯕꯅ ꯍꯦꯟꯅ ꯄꯥꯝꯃꯤ ꯅꯪꯒꯤꯁꯨꯝ ꯃꯣꯠꯇ
ꯁꯥꯗꯕꯩ ꯍꯥꯏꯔꯗꯤ ꯅꯣꯡꯁꯦ ꯑꯗꯨꯝ ꯆꯨꯖꯔꯁꯨ ꯌꯥꯏ ꯑꯗꯨꯕꯨ ꯂꯝꯕꯤ ꯀꯩꯀꯥ ꯆꯠ ꯄꯥꯎꯈꯣꯠꯄꯗ ꯅꯨꯡꯉꯥꯏꯇꯕꯩ ꯍꯥꯏꯔꯨꯔꯗꯤꯀꯣ ꯅꯣꯡ ꯆꯨꯗꯕꯅꯗꯤ ꯐꯩ ꯑꯗꯨꯕꯨ ꯑꯩ ꯅꯨꯡꯁꯥ ꯌꯥꯝ ꯁꯥꯕꯁꯦ ꯎꯅꯤꯡꯗ꯭ꯔꯦꯅꯦ ꯅꯣꯡꯁꯤꯅꯕꯨꯗꯤ ꯐꯔꯦꯅ ꯈꯤꯇꯪ ꯅꯣꯡꯅ ꯍꯦꯟꯅ ꯈꯤꯇꯪ ꯄꯥꯝꯃꯦ ꯅꯨꯡꯁꯥꯁꯤꯒ ꯌꯦꯡꯅꯔꯨꯔꯗꯤ
ꯎꯝ ꯑꯗꯣ ꯍꯟꯗꯛꯀꯤ ꯅꯨꯡꯁꯥꯁꯤꯁꯨ ꯌꯥꯝ ꯁꯥꯗ꯭ꯔꯅꯦ ꯑꯗꯣ ꯅꯣꯡꯁꯦ ꯑꯃꯨꯛꯇꯪ ꯋꯥ ꯋꯥ ꯋꯥ ꯖꯝꯖꯝ ꯇꯥꯊꯣꯛ ꯊꯣꯛꯈ꯭ꯔꯗꯤꯀꯣ ꯈꯔ ꯐꯔꯛꯇꯧꯕ ꯃꯥꯜꯂꯦꯕ ꯁꯥꯕꯁꯦ
ꯑꯗꯨꯅꯦ ꯀꯨꯏ ꯅꯣꯡꯁꯦ ꯁꯨꯃꯥꯏꯅ ꯃꯪꯈꯠꯂ ꯆꯨꯔꯛꯇ꯭ꯔꯤꯁꯤ ꯎꯝ
ꯍꯣꯏꯌꯦ ꯌꯥꯝ ꯑꯗꯩꯗꯤ ꯑꯃꯥꯏꯅ ꯇꯧꯔꯝꯅꯤꯅ ꯑꯣꯝꯁꯨ ꯑꯣꯝ ꯆꯥꯛꯅꯔꯦ ꯁꯥꯕꯁꯨ ꯍꯦꯟꯒꯠꯂꯦ ꯑꯩꯈꯣꯏꯗꯤ ꯐꯦꯟꯒꯪ ꯊꯥꯗꯅ ꯂꯩꯕꯁꯦ ꯉꯝꯗ꯭ꯔꯦꯕ ꯑꯗꯨꯝ ꯑꯗꯨꯅ ꯐꯦꯟꯁꯦ ꯇ꯭ꯋꯦꯟꯇꯤ ꯐꯣꯔ ꯑꯋꯥꯔꯁꯦ ꯑꯗꯨꯝ ꯎꯪꯉꯦ ꯎꯪꯕꯅ ꯎꯪꯕꯅ ꯑꯗꯨꯃꯥꯏ ꯇꯧꯔꯞ ꯑꯣꯏꯅ ꯂꯩꯔꯦꯕ
ꯑꯧ ꯑꯩ ꯀꯥꯗꯨꯁꯨ ꯎꯡꯕꯗ ꯎꯡꯕꯗ ꯀꯣꯗ꯭ꯔꯣꯛ ꯀꯣꯗ꯭ꯔꯣꯛ ꯅꯣꯡꯃꯗꯤ ꯀꯦꯜꯂꯛꯄ꯭ꯔꯥꯁꯨ ꯈꯪꯄꯣꯠꯇꯦ ꯇ꯭ꯋꯦꯟꯇꯤ-ꯐꯣꯔ ꯑꯋꯥꯔ ꯁꯨꯡꯃꯨꯠ ꯃꯨꯊꯠ ꯇ꯭ꯔꯕꯅꯤ ꯑꯍꯤꯡ ꯑꯃꯗꯩ ꯑꯍꯤꯡ ꯑꯃꯁꯨ ꯑꯗꯨꯝ ꯊꯥꯔꯒ
ꯍꯣꯏ
ꯑꯩꯗꯤꯅꯦ ꯐꯦꯟ ꯌꯥꯝ ꯊꯥꯕꯁꯦ ꯁꯤꯁꯨꯅꯦ ꯀꯣꯛꯁꯤ ꯈꯔ ꯆꯤꯛꯀꯜꯂꯦꯕ ꯈꯪꯕ꯭ꯔꯥ ꯍꯥꯏꯗꯤ ꯐꯦꯟ ꯃꯈꯥꯗ ꯑꯗꯨꯝ ꯂꯩꯕꯁꯦ ꯉꯝꯗꯦꯕ ꯑꯩꯒꯤ ꯑꯣꯏꯅꯗꯤ ꯑꯗꯣ ꯍꯧꯖꯤꯛꯇꯤ ꯑꯗꯨꯝ ꯁꯥꯕꯅ ꯍꯦꯟꯃꯟꯕꯗꯨꯒꯤꯅꯦ ꯑꯩ ꯑꯗꯨꯝ ꯈꯥꯡ ꯁꯥꯃꯟꯕꯗꯨꯁꯨ ꯑꯃꯨꯛ ꯉꯝꯗꯕ ꯇꯧꯔꯤꯁꯦ ꯌꯥꯝ ꯅꯨꯡꯉꯥꯏꯇꯦꯗ ꯋꯦꯗꯔꯁꯦ
ꯆꯤꯛꯄꯅꯤ ꯆꯤꯛꯄꯅꯤ ꯑꯩꯁꯨꯅꯦ ꯉꯔꯥꯡ ꯑꯍꯤꯡ ꯇꯨꯝꯗꯕꯩ ꯀꯣꯛ ꯂꯨꯝꯕ ꯑꯃꯅ‌ꯦ ꯑꯗꯩ ꯐꯦꯟ ꯃꯈꯥꯗ ꯍꯧꯖꯤ ꯑꯦꯛꯖꯥꯝ ꯏꯔꯨꯕꯩ ꯀꯣꯛ ꯆꯤꯛꯄ ꯑꯃꯒ ꯄꯨꯜꯂꯞ ꯄꯥꯈꯠꯂꯒꯅꯦ ꯐꯦꯟꯁꯨ ꯄꯥꯝꯕ ꯑꯗꯨꯝ ꯗꯥꯏꯔꯦꯛ ꯃꯈꯥ ꯐꯝꯃꯁꯨ ꯀꯣꯛ ꯆꯤꯛꯄꯅꯦꯕ ꯅꯨꯡꯉꯥꯏꯇꯕꯅꯦꯕ ꯀꯣꯛꯁꯤ ꯀꯩꯅꯣꯝ ꯇꯧꯔꯛꯑꯦ ꯍꯧꯖꯤꯛ ꯆꯤꯛꯄ
ꯅꯨꯡꯉꯥꯏꯇꯕꯅꯦ ꯑꯗꯨꯏꯗꯨꯅ ꯅꯪꯁꯨ ꯉꯍꯥꯛ ꯄꯣꯠꯊꯥꯊꯣꯛꯑꯣ ꯑꯩꯁꯨ ꯉꯥꯏꯍꯥꯛ ꯇꯨꯝꯊꯣꯛꯀꯦ ꯅꯪꯕꯨꯗꯤ ꯈꯜꯂꯤ ꯐꯤꯁꯨ ꯁꯨꯗꯧꯕꯁꯨ ꯈꯔ ꯂꯩꯔꯤꯅꯦ ꯇꯧꯔꯤꯁꯦ ꯉꯔꯥꯡꯗꯩ ꯑꯩꯅ ꯁꯨꯒꯤꯗꯕꯒꯤ ꯅꯣꯡꯁꯨ ꯇꯥꯔꯕꯅꯤꯅꯗꯤ ꯑꯦꯛꯖꯥꯝꯁꯨ ꯂꯩꯁꯟꯕꯅꯤꯅ ꯍꯥꯊꯨ ꯍꯥꯊꯨ ꯇꯧꯈꯤꯕꯒꯤ ꯑꯗꯣ
ꯎꯝ
ꯕꯅꯦ ꯑꯗꯩ ꯇꯧꯗꯣꯏ ꯃꯌꯥꯝꯁꯦ ꯌꯥꯝ ꯌꯥꯝꯃꯤ
ꯌꯥꯝꯃꯤ ꯌꯥꯝ ꯑꯩꯁꯤꯕꯨ ꯍꯧꯖꯤꯛ ꯍꯜꯂꯨꯔꯒ ꯑꯩꯁꯦ ꯑꯩ ꯇꯧꯒꯗꯕ ꯊꯕꯛ ꯈꯔ ꯂꯩꯔꯤ ꯑꯗꯨ ꯂꯣꯏꯁꯤꯜꯂꯅꯤ ꯑꯗꯩ ꯑꯁ ꯈꯪꯗꯦꯗ ꯇꯧꯗꯣꯏ ꯃꯌꯥꯝꯁꯦ ꯒ꯭ꯌꯥꯟ ꯃꯦꯟ ꯇꯥꯗꯦ ꯍꯥꯏꯔꯤꯃꯩꯁꯦ ꯑꯗꯨꯝ ꯋꯥꯈꯜꯗꯗꯤ ꯁꯤ ꯇꯧꯒꯦ ꯁꯤ ꯇꯧꯒꯦꯗꯤ ꯈꯜꯂꯅꯦꯕ ꯑꯗꯩ ꯐꯣꯟꯁꯦ ꯑꯗꯨꯝ ꯆꯪꯉꯕꯗꯩꯗꯤ ꯐꯣꯟ ꯌꯦꯡꯕꯗ ꯑꯗꯨꯝ ꯃꯇꯝꯁꯦ ꯍꯧ ꯖꯔ ꯃꯨꯛ ꯍꯧꯒ꯭ꯔꯅꯤ ꯇꯧꯍꯧꯔꯔꯣꯏ ꯊꯕꯛꯃꯩꯗꯨ ꯇꯧꯒꯦ ꯈꯜꯂꯤꯃꯩꯗꯣ ꯑꯗꯨꯅ ꯑꯁ ꯈꯪꯗꯦꯗ ꯍꯧꯁꯤꯗꯩ ꯍꯟꯒ꯭ꯔꯕꯨꯗꯤ ꯑꯩꯁꯦ ꯉꯥꯇꯪ ꯂꯥꯏꯔꯤꯛ ꯃꯇꯦꯛ ꯑꯃ ꯄꯥꯔꯨꯁꯤꯔꯅꯗꯤ ꯈꯜꯂꯤ ꯃꯔꯝꯗꯤ ꯍꯪ ꯆꯤꯠꯇ ꯊꯣꯛꯏꯕ ꯁꯕꯖꯦꯛꯁꯦ ꯌꯥꯝ ꯀꯥ ꯍꯦꯟꯅ ꯍꯩꯇ꯭ꯔꯤꯕ ꯑꯩꯁꯨ ꯀꯤꯕ ꯑꯃꯁꯨꯝ ꯐꯥꯎꯕ ꯍꯥꯏꯇꯥꯔꯦꯅꯦ
ꯑꯗꯨꯝ ꯌꯦꯡꯊꯣꯛꯑꯣ ꯑꯗꯨꯏꯗꯨꯒ ꯑ ꯍꯥꯏꯗꯤ ꯅꯪ ꯍꯌꯦꯡ ꯑꯦꯛꯖꯥꯝꯗꯣ ꯐꯖꯅ ꯅꯨꯡꯉꯥꯏꯅ ꯊꯥꯔꯝꯅꯕ ꯐꯖꯅꯁꯨ ꯊꯥꯔꯝꯃꯣ ꯗꯥꯎ ꯌꯥꯕꯁꯨ ꯑꯣꯏꯔꯣ ꯅꯨꯡꯉꯥꯏꯅ ꯊꯥꯔꯣ ꯑꯗꯨꯅ ꯈꯪꯗꯦ ꯇꯧꯔꯤꯁꯦ ꯑꯩꯖꯨ ꯀꯩꯇꯧꯗꯣꯏꯅꯣꯕꯨꯗꯤ ꯑꯗꯣ ꯍꯧꯖꯤꯛꯁꯦ ꯑꯩꯗꯤ ꯉꯥꯏꯍꯥꯛ ꯇꯨꯝꯁꯤꯔꯥ ꯅꯠꯇ꯭ꯔꯒꯅ ꯐꯤ ꯁꯨꯔꯨꯁꯤꯔꯥ ꯈꯜꯂꯤ ꯑꯩꯈꯣꯏ ꯏꯁꯤꯡꯗꯣ ꯇꯥꯏ ꯇꯥꯥꯗ‌ꯦ ꯌꯥꯝ ꯇꯧꯋꯦꯕ ꯑꯗꯨꯅ ꯏꯁꯤꯡꯁꯦ ꯈꯔ ꯇꯥꯔꯤꯀꯥꯟꯗ ꯐꯤꯁꯨ ꯍꯧꯕꯅꯕꯨꯗꯤ ꯐꯗꯣꯏꯕ ꯑꯗꯨ ꯇꯥꯕ ꯇꯥꯗ꯭ꯔꯤꯔꯗꯤ ꯑꯩ ꯈꯪ ꯈꯪꯗꯤ ꯈꯪꯗ꯭ꯔꯤ ꯆꯠꯂꯨꯗ꯭ꯔꯤꯝꯅꯤꯅ ꯑꯗꯣ ꯑꯩꯁꯨ ꯌꯦꯡꯉꯅꯤ ꯑꯗꯨꯒ ꯇꯧꯔꯒꯦ
ꯎꯝ ꯌꯦꯡꯊꯣꯛꯎꯔꯣ ꯏꯁꯤꯡꯗꯨ ꯇꯥꯔꯝꯃꯒꯅ ꯍꯦꯛ ꯁꯨꯗꯣꯛꯑꯣ ꯅꯠꯇ꯭ꯔꯁꯨ ꯄꯣꯠꯊꯥꯔꯣ ꯉꯥꯛꯇꯪ ꯅꯪ ꯊꯕꯛ ꯌꯥꯝꯃꯟꯗꯧ ꯋꯥꯅꯤ ꯀꯥꯏ ꯅꯁꯥ ꯏꯁꯥꯒꯤꯁꯨ ꯈꯟꯗ ꯌꯥꯄꯣꯟꯇꯦꯗꯅ ꯉꯥꯏꯍꯥꯛ ꯇꯨꯝꯊꯣꯛ ꯍꯦꯛ ꯍꯣꯔꯦꯟ ꯊꯕꯛꯇꯨ ꯐꯖꯅ ꯖꯔꯖꯔ ꯇꯧ ꯉꯝꯅꯉꯥꯏ ꯅꯍꯥꯛ ꯄꯣꯊꯥ ꯊꯣꯛꯀꯦꯁꯨ ꯄꯣꯊꯥꯔꯣ ꯏꯁꯤꯡ ꯇꯥꯔꯒꯅ ꯐꯤ ꯁꯨꯗꯣꯛꯎꯔꯣ ꯑꯥ ꯌꯦꯡꯉꯣ ꯅꯪ ꯐꯗꯧꯕ ꯑꯃ
ꯍꯣꯏ ꯑꯗꯨꯃꯥꯏꯅ ꯑꯣꯏꯅ ꯇꯧꯔꯒꯦ ꯅꯠꯇ꯭ꯔꯗꯤ ꯀꯥꯏꯗꯩ ꯀꯩꯅꯣ ꯇꯧꯔꯅꯤ ꯅꯦꯕ ꯆꯤꯛꯂꯤ ꯆꯤꯛꯂꯤ ꯇꯧꯔꯦꯕ ꯁꯨꯝ ꯇꯨꯝꯗꯕ ꯑꯗꯩꯗꯤ ꯏꯁꯇ꯭ꯔꯦꯁ ꯌꯥꯝ ꯂꯩꯕꯁꯤ ꯈꯔꯁꯨ ꯑꯦꯛꯖꯥꯝ ꯃꯅꯨꯡꯁꯤ ꯈꯔ ꯇꯧꯗ꯭ꯔꯗꯤ ꯊꯕꯛꯁꯨ ꯑꯃꯃꯨꯛ ꯇꯧ ꯑꯃꯃꯨꯛ ꯇꯧ ꯗꯩ ꯐꯣꯟꯁꯨ ꯁꯨꯝ ꯌꯦꯡꯕꯅꯤꯅ
ꯇꯧꯕꯅꯤ ꯇꯧꯕꯅꯤ ꯏꯁꯇ꯭ꯔꯦꯁꯀꯤ ꯋꯥꯗꯤ ꯑꯗꯣ ꯐꯔꯦ ꯅꯪ ꯌꯦꯡꯊꯣꯛꯎꯔꯣ ꯏꯁꯤ ꯇꯥꯕ꯭ꯔꯥ ꯇꯥꯗ꯭ꯔꯒ ꯗꯨꯒ ꯅꯩ ꯇꯧꯗꯧꯕ ꯃꯩ ꯇꯧꯊꯣꯛꯆꯔꯣ ꯑꯩꯁꯨ ꯉꯥꯍꯥꯛ ꯀꯩꯀꯩꯅꯣ ꯇꯧꯕ ꯌꯥꯕ ꯌꯦꯡꯁꯤꯜꯂꯤꯒꯦ
ꯎꯝ ꯎꯝ ꯎꯝ ꯌꯦꯡꯁꯜꯂꯣ ꯌꯦꯡꯁꯜꯂꯣ ꯍꯣꯏ ꯑꯗꯨꯗꯤ ꯊꯝꯃꯒꯦꯀꯣ ꯎꯝ